ꯇꯥꯔ
ꯇꯥꯏꯦ
ꯀꯩꯗꯧꯔꯤꯒꯦ
ꯑꯣ ꯑꯩꯔ ꯆꯥꯛ ꯆꯥꯕ ꯂꯣꯏꯗꯅ ꯉꯥꯏꯔꯤ
ꯀꯩꯂ ꯆꯒꯦ
ꯀꯩ ꯍꯋꯥꯏꯖꯏꯗ ꯂꯥꯏꯔꯕꯅꯤꯅ ꯍꯋꯥꯏ ꯆꯥꯔꯦ
ꯁꯗ ꯎ
ꯊꯣꯡꯅꯤꯡꯉꯥꯏ ꯂꯩꯇꯗꯅꯅꯦ ꯍꯋꯥꯏ ꯑꯣꯏꯅꯏ ꯆꯥꯔꯦ ꯅꯣꯏꯗꯤ ꯀꯩ ꯏꯟꯁꯥꯡ
ꯑꯩꯁꯦ ꯉꯁꯤꯁꯦ ꯀꯥꯡꯁꯣꯏ ꯆꯥꯏꯌꯦ ꯀꯩꯅꯣꯗꯤ ꯇꯧ ꯍꯜꯂꯣ ꯇꯥꯕ꯭ꯔꯣ ꯍꯜꯂꯣ ꯇꯥꯕ꯭ꯔꯣ ꯇꯥꯕ꯭ꯔꯣ ꯍꯜꯂꯣ ꯇꯥꯕ꯭ꯔꯣ ꯇꯥꯕꯔꯣ